ꯇꯕꯨ
ꯇꯥꯏꯌꯦ ꯀꯔꯤ ꯇꯧꯔꯤꯅꯣ
ꯍꯦ ꯄ꯭ꯔꯂꯗ
ꯍꯥꯥ
ꯍꯄꯒꯂ ꯌꯦ
ꯑꯣ
ꯑꯩꯒꯤ ꯦꯛꯒ꯭ꯔꯥꯎꯟ ꯍ ꯇꯕ꯭ꯔꯣ
ꯍꯔ ꯇꯥꯑꯦ
ꯄꯥꯏꯒꯥꯏꯖꯦ ꯉꯁꯤ ꯃꯤ ꯏꯁꯥꯅꯏ ꯐꯉ
ꯎ ꯑꯣꯀꯦ ꯀꯥꯏꯗꯦ ꯀꯥꯏꯗꯦ ꯁꯥ ꯆꯥꯔꯦ ꯅꯪꯗꯤ
ꯁꯥꯖꯔꯤ ꯆ ꯆꯣꯡꯅ ꯀꯥꯏꯗꯤ
ꯆꯇꯔꯤ
ꯎꯝ
ꯎꯝ ꯎꯝ ꯀꯔꯤꯒꯔ
ꯈꯔ ꯊꯦꯡꯅ ꯆꯥꯔꯅꯤꯅ
ꯎꯝꯝ
ꯃꯁꯤꯁꯁꯨ ꯔ꯭ꯔꯦꯦꯟ ꯊꯤ ꯃꯁꯠꯄ꯭ꯔꯣ
ꯕ ꯆꯠꯂꯦ ꯍꯔ
ꯊꯪꯈ꯭ꯔꯦ
ꯍꯪꯈ꯭ꯔꯦ
ꯑꯁ ꯀꯦꯒꯦ
ꯁꯥꯠ
ꯎꯝ ꯍ ꯌꯥꯒꯅꯣ
ꯑꯗꯨꯝ ꯂꯤꯁꯤꯡ ꯀꯔꯤ ꯕꯤꯁꯥ ꯁꯤꯡ ꯑꯅꯤ ꯑꯅꯤ ꯑ ꯑꯃ ꯅꯠꯇꯦ
ꯂꯂꯦꯚꯦꯟ ꯍꯖꯔ ꯂꯤ ꯐꯪꯉꯦ
ꯎꯝ ꯃꯤ ꯑꯍꯨꯝꯒꯤ ꯑ ꯋꯥꯟ ꯕꯤ ꯑꯦꯆ ꯀꯦ ꯑꯣꯏ ꯃꯥꯅꯦꯒꯤꯗꯤ
ꯑꯣꯀ ꯍꯥꯏꯕ ꯇꯥꯔꯦ ꯔꯨꯝ ꯑꯅꯤ ꯔꯨꯝ ꯑꯅꯤ ꯔꯨꯝ ꯑꯅꯤꯗꯣ ꯇꯨ ꯑꯦꯁ ꯀꯦ ꯍꯥꯏꯕ
ꯄꯣꯏꯁ ꯑ
ꯋꯥ ꯇ꯭ꯌꯨ ꯕꯤꯍꯦꯁꯀꯤ ꯍꯥꯏꯕ ꯇꯥꯔꯦ
ꯑꯣ
ꯔꯨꯝ ꯑꯅꯤ ꯑꯗꯨꯒ ꯀꯔꯤꯅꯣ ꯑꯃ ꯌꯥꯝꯅ ꯆꯥꯎ
ꯁꯣꯏꯕꯨꯝ
ꯎꯝ ꯁ ꯑꯗꯨꯝ ꯃꯄꯥꯟꯗ ꯍꯔꯦꯟꯗꯒꯨꯝꯕ ꯂꯩꯑꯦꯕ ꯑꯗꯨꯒ
ꯍꯜꯂꯣ
ꯑꯗꯨꯝ ꯐꯤꯜ ꯑꯞ ꯇꯧꯔꯦꯕ ꯌꯥꯔꯦꯕ ꯍꯣꯏ ꯅꯪꯅ ꯑꯗꯨꯝ ꯅꯪꯉ ꯅꯪ ꯌꯥꯔꯒ ꯅꯪ ꯌꯥꯕꯗꯣ ꯑꯗꯨꯝ ꯌꯦꯡꯉꯒ ꯇꯧꯔꯔꯁꯤ ꯁꯤꯁꯨ ꯁꯤ ꯂꯣꯏꯅꯃꯛ ꯑꯗꯨꯝ ꯏꯌꯦꯅ ꯑꯗꯨ ꯌꯦꯡꯉꯒ ꯇꯧꯔꯒ
ꯑ
ꯍꯣꯏ ꯀꯥꯏꯗꯦ ꯑꯗꯨ ꯑꯣꯏꯔꯁꯨ ꯑꯗꯨꯝ ꯂꯩꯇꯦ ꯍꯥꯏꯔꯦ ꯊꯕꯛ ꯂꯩꯌꯦꯦ ꯂꯩꯇꯕ꯭ꯔꯥ ꯍꯥꯏꯕꯁꯨ ꯍꯪꯅꯤ ꯑꯗꯨ ꯂꯩꯇꯦ ꯍꯥꯏꯅꯨꯀꯣ ꯑꯗꯨ ꯅꯤꯔ ꯑꯦ ꯍꯥꯏꯣꯅ
ꯑꯝ
ꯑꯃꯗ ꯏꯀ ꯃꯗꯅꯤ ꯀꯋꯥ ꯑꯗꯨꯗ
ꯀꯔꯤ ꯍꯥꯏꯕꯅꯣ ꯁꯤꯡ ꯑꯩ ꯍꯧꯖꯤꯛꯀꯤꯗꯣ ꯒ꯭ꯌꯥꯟ ꯇꯥꯗ꯭ꯔꯦ
ꯑꯣ ꯅꯣꯈ꯭ꯔꯣ
ꯑ ꯃ ꯀ ꯍꯔꯑꯣ
ꯑꯩꯅ ꯍꯥꯏꯕꯗꯤ ꯑꯩꯈꯣꯏꯒꯤ ꯔꯦꯟꯗꯣ ꯐꯪꯈ꯭ꯔꯦ ꯍꯥꯏꯕꯅꯦ ꯑꯗ ꯔꯨꯝꯝ ꯑꯅꯤ ꯑꯆꯥꯎ ꯑꯆꯕ ꯑꯉꯝ ꯑꯅꯤ ꯑꯆꯥꯎ ꯆꯥꯎꯕ ꯀꯤ꯭ꯂꯦꯟ ꯑꯃ ꯑꯗꯨꯝ ꯄꯤꯛ ꯌꯥꯝꯅ ꯄꯤꯛꯄ ꯑꯣꯏꯗꯣꯏꯕ ꯑꯗꯨꯝ ꯆꯞ ꯆꯥꯔꯦꯕ
ꯎꯝ ꯑꯩꯅꯥꯛꯄꯔꯗꯝ
ꯐ ꯐꯌꯦ ꯍꯥꯏꯕꯁꯨ ꯅꯠꯇꯦꯅ
ꯎꯝ ꯀꯔꯝꯕ ꯐ꯭ꯂꯣꯔ
ꯐꯔꯁ ꯍ ꯇꯥꯔꯦꯗ ꯒ꯭ꯔꯥꯎꯟ ꯐ꯭ꯂꯣꯔꯒꯤ ꯃꯊꯛꯇ ꯑꯗꯨꯝ ꯌꯥꯒꯅꯤ ꯍꯥꯏꯅ ꯀꯨꯂꯔꯗꯤ ꯄꯤꯗꯤ ꯄꯤꯗꯅꯤ ꯍꯥꯏꯗꯣ ꯑꯦꯁꯤꯗꯤ ꯂꯩꯇ꯭ꯔꯦ ꯁꯤꯗꯤ ꯊꯝꯃꯔꯣꯏ ꯂꯩꯇ꯭ꯔꯦ
ꯐꯦ ꯁꯨꯝꯃꯗꯤ
ꯐ꯭ꯔꯦꯁꯁꯨ ꯄꯤꯗꯦ ꯑꯗꯨꯒꯤ ꯑꯩꯈꯣꯏ ꯄ꯭ꯔꯦꯁꯔ ꯀꯔꯝꯍꯥꯏꯅ ꯇꯧꯁꯤꯔꯥꯅ ꯈꯜꯂꯦ ꯁꯤꯅꯤꯌꯔꯁꯤꯡ ꯃꯣꯏ ꯆꯠꯂ ꯃꯣꯏ ꯑꯅꯤ ꯃꯣꯏ ꯄꯥꯏꯕꯅꯦꯕ ꯃꯣꯏ ꯆꯠꯂꯗꯤ ꯑꯗꯨꯝ ꯌꯦꯟꯊꯣꯛꯅꯤ ꯅꯣꯡꯃ ꯂꯩꯕꯗꯤ ꯈꯪꯗꯦ ꯂꯧꯕ ꯂꯧ ꯁꯣꯏꯔꯛꯑꯅꯗꯤ ꯈꯪꯕꯅꯦ
ꯑꯥ ꯑꯗꯨꯗꯤ ꯀꯩꯗꯧꯉꯩ ꯆꯠꯂꯅꯤ ꯍꯌꯦꯡ ꯍꯪꯆꯠ
ꯒ ꯑꯁ ꯅꯠꯇꯦ ꯗꯦꯠ ꯊꯥꯔꯇꯤꯗ ꯆꯠꯄꯅꯦ
ꯑꯦ ꯊꯇꯤꯗꯔꯣ
ꯍ
ꯎꯝ
ꯃꯣꯏꯗꯣ ꯍꯧꯖꯤꯛꯇꯤ ꯃꯤ ꯅꯨꯄꯤ ꯑꯃꯗꯤ ꯂꯩꯌꯦ ꯍꯥꯏꯕ
ꯑꯥ
ꯃꯅꯁꯨ ꯁꯤ ꯂꯣꯏꯕ ꯀꯥꯟꯗ ꯍꯧꯗꯣꯏꯅꯅ
ꯑꯣ ꯑꯣ ꯅꯣꯏꯒꯤ ꯁꯤꯅꯤꯌꯔ ꯈꯣꯏꯁꯨ ꯂꯥꯛꯏꯕ ꯕ꯭ꯔꯥ ꯑꯗꯨꯗ
ꯂꯩꯇꯦꯍꯦ ꯃꯐꯝ ꯑꯇꯣꯞꯄꯗꯅꯦ ꯑꯩꯈꯣꯏ ꯂꯩꯔꯤꯁꯦ
ꯎꯝ ꯈꯔꯒꯤ ꯃꯅꯥꯛꯇ ꯎ ꯁꯣꯏꯗꯦ
ꯅꯣꯏ ꯑꯗꯨꯒꯤ ꯃꯅꯥꯛꯇꯁꯨ ꯅꯠꯇꯦ ꯍꯜꯂꯣ ꯇꯥꯕ꯭ꯔꯣ
ꯍꯥꯥ
ꯑꯗꯨꯒꯤꯁꯨ ꯅꯠꯇꯦꯕ
ꯑ ꯑꯗꯨꯗꯤ ꯍꯣꯔꯦꯟꯟꯅ ꯑꯗꯨ ꯃꯐꯝꯗꯨꯗꯤ ꯍꯣꯔꯦꯟꯅ ꯇꯥꯔꯦ ꯇꯧꯅꯔꯁꯦ
ꯎꯝ ꯃꯐꯝꯗꯨꯗꯤ ꯑꯩ ꯍꯥꯏꯔꯁꯨ ꯅꯪ ꯒ꯭ꯌꯥꯟ ꯇꯥꯔꯔꯣꯏꯕ ꯍꯂ ꯍꯥꯏꯗꯤ ꯑ ꯑꯣ ꯐꯩꯁꯥꯟꯗꯣ ꯁꯇꯕꯨ ꯀꯥꯟꯗ ꯂꯣ ꯈꯪꯒꯗꯅꯦ
ꯑ ꯇꯌꯦ ꯍꯁꯄꯤꯇꯥꯜꯗꯤ ꯅꯥꯛꯀ꯭ꯔꯣ
ꯑꯗꯨꯝ ꯅꯛꯑꯗ ꯍꯣꯁꯄꯤꯇꯥꯜꯅꯤ ꯅꯛꯑ ꯍꯣꯁꯄꯤꯇꯥꯜ ꯅ ꯀꯔ ꯃꯐꯝ ꯊꯕꯅꯤꯅ ꯅꯪꯅ ꯅꯪꯒꯤ ꯅꯐꯝꯗ ꯑꯗꯨꯝ ꯂꯥꯛꯈ꯭ꯔꯦꯅ
ꯎꯝ ꯍꯜꯂꯣ ꯅꯅꯥ ꯎ
ꯀ ꯁ ꯔ ꯍꯥꯄꯅꯤ ꯋꯥ ꯍꯥꯄ ꯍꯣꯏ ꯍꯣꯏ
ꯀꯔꯤ ꯇ ꯑꯣꯈ꯭ꯔ ꯄꯨ꯭ꯔꯣ
ꯁꯤꯩꯅꯣ
ꯃꯨꯀꯠꯅꯦ ꯇ ꯅꯨꯡꯉꯥꯏꯇꯕ꯭ꯔꯥꯅ
ꯁꯥ ꯇꯧ ꯍꯥꯅꯦꯦ ꯋꯥ ꯋꯥ ꯐꯠꯇꯕ ꯃꯥꯅꯦ
ꯕ꯭ꯔꯦꯟꯗꯨꯗꯤ ꯅꯣꯏ ꯑꯍꯨꯝ ꯌꯦꯡꯕ ꯆꯠꯄ꯭ꯔꯣ
ꯍ ꯍꯣꯏ ꯍꯦ ꯍꯃ ꯆꯂꯏ ꯁꯤꯒ ꯇꯧꯔ
ꯑꯣ
ꯊꯤꯒ ꯇꯧꯔꯦ
ꯄꯣꯖꯤꯠꯀꯨꯝꯕꯗꯤ ꯂꯧꯗꯕ꯭ꯔꯥ
ꯅꯝꯕꯔ ꯑꯃ ꯑꯩ ꯄꯤꯒꯦꯀꯣ ꯑꯗꯨꯗ ꯊꯥꯔꯛꯈ꯭ꯔꯣꯀꯣ
ꯎꯝ
ꯍꯣꯏ
ꯍꯥꯥ
ꯑ
ꯑ ꯇꯥꯕ꯭ꯔꯥ
ꯑꯥꯎ ꯑꯧ
ꯃꯥꯕꯨ ꯇꯧꯍꯜꯂꯤꯅꯦꯕ ꯑꯩꯗꯣ
ꯑꯣ
ꯍꯕꯨ ꯇꯥꯎ ꯍꯟꯗ꯭ꯔꯦ
ꯎ ꯀꯅꯥ ꯅꯪꯒꯤ ꯃꯔꯨꯞ
ꯍꯣꯏ ꯃꯥꯅꯕꯤꯗꯣ
ꯎꯝ
ꯑꯃꯨꯛꯀ ꯑꯩꯅ ꯅꯝꯕꯔꯗ ꯁꯦꯟ ꯇꯧꯔꯒ ꯑꯗꯨꯃꯥꯏꯅ ꯇꯧꯗꯣꯏꯅꯤꯀꯣ ꯑꯩꯉꯣꯟꯗ ꯇꯥꯛꯄꯗꯣ ꯎꯝ ꯑꯗꯨꯗ ꯇꯧꯍꯟꯉꯦ ꯁꯤ ꯂꯣꯏꯔꯀꯥꯟꯗ ꯏ ꯄꯣꯁꯤꯇ ꯌꯥꯝꯗꯦꯗ ꯆꯅꯤ ꯍꯪ ꯆꯅꯤ ꯅꯠꯇꯦ ꯆꯅꯤ ꯑꯂꯤꯁꯤꯡ ꯑꯂꯤ ꯍꯥꯏꯕꯅꯦ
ꯎꯝ ꯎꯝ
ꯂꯤꯁꯤꯡ ꯑꯅꯤ ꯈꯛꯇ ꯄꯤꯈ꯭ꯔꯦ ꯔꯦꯟ ꯁꯂꯚꯦꯟ ꯊꯥꯎꯖꯟꯗꯒꯤ ꯐꯪꯉꯦ ꯐꯕ꯭ꯔꯥ ꯐꯠꯇꯕ꯭ꯔꯥ ꯐꯕꯥ
ꯇ ꯊꯥꯎꯖꯟ ꯈꯛꯇꯗꯤ
ꯔꯨꯝꯗꯣ ꯌꯥꯝꯅ ꯄꯤꯛꯄꯗꯣ ꯑꯣꯏꯗꯦꯕ ꯔꯨꯝ ꯑꯅꯤ ꯑꯅꯤꯗꯣ ꯑꯗꯨꯝ ꯆꯥꯎ ꯆꯥꯎꯔꯒ ꯌꯥꯝ ꯐꯩꯌꯦ ꯍꯥꯏꯕꯁꯨ ꯅꯠꯇꯦ ꯑꯗꯨ ꯑꯣꯏꯔꯁꯨ ꯑꯗꯨꯝ ꯂꯩꯕꯗꯤ ꯑꯗꯨꯝ ꯌꯥꯝ ꯆꯤꯟ ꯂꯣꯏꯕ
ꯑꯧ
ꯐꯨꯔꯤꯗ ꯂꯩꯗꯣꯏꯅꯦꯕ ꯃꯤ ꯃꯌꯥꯝ ꯂꯥꯛꯑꯔꯁꯨ ꯑꯗꯨꯝ ꯇꯨꯝꯕ ꯐꯝ ꯍꯥꯏꯗꯤ ꯑꯗꯨꯝ ꯀꯩꯅꯣ ꯍꯤꯞꯄ ꯃꯐꯝꯗꯤ ꯑꯗꯨꯝ ꯃꯠꯇ꯭ꯔꯦ ꯆꯣ ꯂꯥꯏꯔꯗꯤ ꯕ ꯌꯥꯕ ꯃꯐꯝꯅꯦꯕ
ꯂꯥꯛꯈ꯭ꯔꯅꯤ ꯑꯩꯁꯨ ꯈꯔ ꯂꯩꯔꯒ
ꯎꯝ ꯂꯣꯏꯔꯁꯨ ꯑꯩꯈꯣꯏꯗꯤ ꯈꯨꯟꯗꯗꯤ ꯈꯨꯟꯗꯅꯦ ꯍꯥꯏꯗꯤ ꯈꯨꯟꯗ ꯃꯅꯨꯡꯗꯗꯤ ꯆꯪꯗꯦꯕ ꯈꯨꯨꯟꯗꯒꯤ ꯈꯨꯟꯒꯤ ꯑꯦꯔꯤꯌꯥꯗꯣ ꯂꯩꯕꯅꯦ ꯑꯗꯨ ꯑꯣꯏꯔꯁꯨ ꯑ ꯂꯝꯕꯤꯗꯣ ꯍꯥꯏꯋꯦ ꯂꯝꯕꯤꯒꯤ ꯑꯗꯨꯝ ꯈꯔ ꯆꯪꯂꯒ ꯑꯥ ꯆꯪꯉꯑꯗꯤ ꯑꯗꯨꯝ ꯂꯩꯔꯤꯕ ꯃꯅꯨꯡꯗ ꯌꯥꯝꯅ ꯆꯪꯉꯒ ꯑ ꯀ꯭ꯔꯤ ꯀ꯭ꯔꯤꯅꯣꯕꯨꯂꯥꯏ ꯌꯥꯝ ꯂꯩꯕꯗꯣ ꯑꯗꯨ ꯖꯥꯇꯤ ꯇꯧꯗꯦꯕ ꯑꯗꯨꯒꯤ ꯃꯅꯨꯡꯗꯁꯨ ꯊꯤꯗꯤ ꯊꯤꯕꯅꯦ ꯑꯗꯨ ꯐꯪꯗꯕꯅꯦ ꯑꯗ ꯐꯠꯁꯨ ꯐꯠꯇꯦ ꯑꯗꯨꯒꯤ ꯑꯈꯣꯏꯁꯨ ꯆꯥꯡꯅꯤꯡꯗ꯭ꯔꯒ ꯂꯩꯕꯅꯦꯕ ꯑꯗꯨꯒꯤ ꯑꯗꯨꯝ ꯑꯥꯗ ꯆꯠꯇ꯭ꯔꯒ ꯑꯗꯨꯝ ꯐꯪꯐꯝ ꯃꯐꯝꯗꯣ ꯑꯗꯨꯝ ꯊꯝꯕꯒꯤ ꯑꯩꯈꯣꯏꯁꯨ ꯆꯞ ꯆꯥꯔꯦ ꯍꯥꯏꯅ ꯑꯗꯨꯝ ꯂꯩꯕꯅꯤ
ꯍꯣꯂꯤꯒꯨꯝꯕ ꯃꯇꯝꯗ ꯀꯣꯏꯕ ꯂꯥꯛꯀꯦ
ꯎꯝ ꯍꯣꯏ ꯍꯣꯏ
ꯆꯥꯔꯤ ꯁꯣꯝꯃꯗꯤ ꯂꯥꯞꯄ꯭ꯔꯥ ꯅꯣꯏꯒꯤ ꯃꯐꯝꯗꯒꯤ
ꯑꯩꯈꯣꯏ ꯂꯥꯞꯇ꯭ꯔꯦ ꯑ ꯇ꯭ꯋꯦꯟꯇꯤ ꯑꯩꯠ ꯃꯤꯅꯤꯠꯒꯨꯝꯕ ꯈꯛꯇꯅꯦ
ꯑꯣ
ꯑꯁꯤꯗ ꯆꯠꯂꯗꯤ ꯑꯍ ꯑꯁꯤꯗꯗꯤ ꯆꯠꯂꯗꯤ ꯎꯝ ꯐꯣꯔ ꯇꯤ ꯑꯦꯠ ꯒꯨꯝꯕ ꯆꯠꯂꯦꯅ ꯄꯨꯡ ꯑꯃꯒꯨꯝꯕ
ꯑꯥ
ꯑꯗꯨꯗ ꯆꯠꯂꯗꯤ ꯌꯥꯝꯅ ꯅꯛꯈ꯭ꯔꯦ ꯍꯥꯏꯕ ꯇꯥꯔꯦ ꯑꯗꯨꯗꯤ ꯑꯦꯠ ꯇ꯭ꯋꯦꯟ ꯇꯤ ꯑꯦꯠ ꯃꯤꯅꯤꯠ ꯍꯥꯏꯔꯗꯤ ꯌꯥꯝ ꯅꯛꯑꯦꯅ
ꯑꯪ
ꯍꯥꯏꯗꯦ ꯑ ꯑꯩꯈꯣꯏꯗꯣ ꯑꯗꯨ ꯂꯩꯕ ꯃꯐꯝꯗꯣ ꯈꯔ ꯑꯗꯨꯝ ꯑꯈꯣꯏ ꯑꯗꯨꯝ ꯑꯔꯨꯝꯕ ꯃꯐꯝꯗ ꯆꯠꯄꯗꯣ ꯑꯗꯨ ꯃ ꯐꯝꯒꯤ ꯑꯗꯨꯝ ꯑꯈꯣꯏ ꯑꯗꯨꯝ ꯆꯠꯊꯣꯛ ꯆꯠꯁꯤꯟꯅꯕꯒꯤ ꯂꯝꯕꯤꯗꯨꯅꯦꯕ ꯍꯣꯏ ꯍꯧꯖꯤꯛ ꯂꯩꯔꯤꯁꯦ ꯑꯈꯣꯏꯒꯤ ꯑꯗꯨꯝ ꯍꯧꯖꯤꯛ ꯑ ꯑꯁꯤ ꯑ ꯍꯧꯖꯤꯛ ꯂꯩꯔꯤꯕ ꯃꯐ
ꯑꯥ
ꯊꯦꯡꯅꯕ ꯃꯐꯝ ꯍꯥꯏꯕ ꯇꯥꯔꯦꯀꯣ ꯅꯕ ꯃꯐꯝꯗꯣ ꯑꯗꯨꯝ ꯇꯥꯔ ꯑꯗꯨꯝ ꯂꯩꯔꯦ ꯍꯥꯏꯕ ꯇꯥꯔꯦ ꯎꯝ ꯅꯣꯏꯗꯒꯤ ꯑ ꯅꯣ ꯑ ꯍꯣ ꯑꯩꯈꯣꯏ ꯑꯩ ꯊꯕꯛ ꯇꯧꯒꯗꯕ ꯃꯐꯝ ꯂꯩꯌꯦꯅ ꯑꯥ ꯑꯗꯨꯗꯒꯤ ꯅꯣꯏ ꯅꯪꯅ ꯍꯥꯏꯕ ꯃꯤꯡꯗꯣ ꯅꯪ ꯑꯗꯨꯝ ꯄꯜꯂꯒ ꯃꯤꯡ ꯍꯥ ꯗꯨꯒꯤ ꯑꯗꯨꯗ ꯐꯤꯐꯇꯤꯟ ꯃꯤꯅꯤꯠꯒꯨꯝꯕ ꯈꯛꯇꯅꯦ ꯆꯠꯄ ꯐꯥꯏꯗ ꯇ ꯇꯨꯝ ꯃꯤꯌꯦ ꯇꯦꯟ ꯃꯤꯅꯤꯠꯇꯤ ꯌꯥꯝꯅ ꯍꯥꯏꯗꯤ ꯌꯥꯔꯦꯀꯣ
ꯎꯝ
ꯎꯝ ꯅ
ꯐꯒꯟ ꯑ ꯑꯗꯨꯒ ꯅꯛꯇ꯭ꯔꯣ ꯍꯥꯏꯅꯀꯣ
ꯎꯝ
ꯍꯥꯏꯌꯦꯕ ꯑ ꯍ ꯑꯩꯗꯣ ꯏꯔꯨ ꯑ ꯏꯔꯨꯅꯤꯡꯉꯥꯏ ꯇꯧꯔꯒꯗꯤ ꯂꯩꯗꯤ ꯂꯩꯕꯅꯦ ꯍꯨꯖꯤꯛꯁꯦ
ꯅꯥ ꯑꯥ ꯍꯜꯂꯣ
ꯍꯜꯂꯣ ꯍꯜꯂꯣ ꯍꯜꯂꯣ ꯇꯥꯄ
ꯃꯝ ꯌꯥꯔꯦ ꯅꯤꯒ
ꯑꯦ ꯑꯗꯨꯃꯥꯏꯅ ꯍꯥꯏꯅꯨ ꯅꯪꯁꯨ ꯀꯔꯤꯩꯅꯣ ꯌꯥꯑꯦ ꯍꯥꯏꯕ ꯀꯥꯟꯗ ꯑꯗꯨꯝ ꯌꯥꯅꯤꯅ
ꯎꯝ ꯃꯇꯣꯝꯗ ꯑꯃꯨꯛ ꯊꯥꯠꯇ꯭ꯔꯦ ꯍꯧꯖꯤꯛꯇꯤ
ꯎꯝ ꯑꯩ ꯑꯩꯗꯣ ꯉꯁꯤꯁꯦ ꯌꯦꯔꯨꯝ ꯑꯅꯤꯈꯛ ꯈ ꯆꯥꯔꯒ ꯃꯣꯅꯤꯁꯇ ꯆꯥꯔꯒ ꯆꯠꯄꯅꯦ ꯑꯗꯨꯒ ꯍꯜꯂꯛꯑꯒ ꯆꯥꯛ ꯆꯥꯕꯅꯦ ꯁꯕꯦꯟꯗ ꯆꯥꯛ ꯆꯥꯕꯅꯦ ꯌꯦꯔꯨꯝ ꯑꯅꯤ ꯑꯅꯤꯗꯒꯤ ꯁꯥꯔ